ꯍꯂꯣ
ꯌꯦꯁ ꯀꯩꯗꯧꯔꯦ ꯀꯩꯗꯧꯔꯤꯅꯣ
ꯑꯩꯗꯤ ꯁꯨꯝ ꯐꯝꯃꯤꯌꯦ ꯅꯪꯗꯤ
ꯁꯨꯝꯐꯝꯃꯤꯌꯦ ꯊꯣꯡꯕ ꯍꯧꯔꯕꯣ
ꯊꯣꯡꯕ ꯍꯥꯎꯗ꯭ꯔꯤ ꯋꯥꯠꯂꯤꯅ ꯍꯧꯖꯤꯛꯇꯤ
ꯉꯁꯤꯗꯤ ꯀꯩ ꯆꯠꯂꯨꯔꯦ
ꯀꯩꯁꯨ ꯆꯠꯇꯦ
ꯑꯗꯨꯝ ꯌꯨꯝ ꯌꯨꯝꯗꯨꯝ ꯂꯩꯕꯣ
ꯌꯨꯝꯗ ꯑꯗꯨꯝ ꯂꯩꯌꯦ
ꯊꯕꯛ ꯁꯨꯔꯤꯔꯣ ꯑꯩꯁꯨ ꯉꯁꯤꯗꯤ ꯑꯩꯁꯦ ꯑꯗꯨꯝ ꯂꯩꯗꯥ ꯑꯌꯨꯛꯇꯤ ꯇꯨꯝꯕꯩꯗꯣ ꯍꯧꯒꯠꯇ꯭ꯔꯤ ꯍꯧꯖꯤꯛ ꯐꯥꯎ
ꯑꯁ ꯂꯣꯏꯔꯦꯍꯦ
ꯍꯧꯒꯠꯄ ꯍꯥꯏꯁꯤ ꯆꯥꯛ ꯆꯥꯕ ꯍꯧꯒꯠꯂꯦ ꯑꯗꯨ ꯆꯥ ꯆꯥꯊꯣꯛ ꯑꯒ ꯐꯃ‌ꯣꯡꯗ ꯆꯪꯉꯒ ꯇꯣꯃꯦ
ꯕꯣꯜ ꯌꯦꯡꯕꯩꯔꯣ
ꯎꯝ ꯍꯣꯏ ꯄꯣꯟ ꯌꯦꯡꯕꯒꯤ ꯀꯩꯁꯨ ꯇꯧꯅꯤꯉꯥꯏ ꯂꯩꯇ‌ꯦ ꯂꯥꯏꯇꯕꯩ ꯑꯗꯨꯝ ꯐꯣꯟ ꯌꯦꯉꯤ
ꯑꯣ ꯑꯩꯅꯦ ꯅꯣꯏ ꯅꯣꯏ ꯃꯉꯥꯏꯔ‌ꯦ
ꯍꯥꯥ
ꯅꯣꯏ ꯃꯉꯥꯏꯔꯦꯕ ꯅꯨꯡꯉꯥꯏꯔꯤꯁꯦ
ꯅꯨꯡꯉꯥꯏꯕ ꯍꯥꯏꯁꯦ ꯅꯪꯁꯨ ꯅꯨꯡꯉꯥꯏꯔꯦ ꯑꯩꯁꯨ ꯅꯨꯡꯉꯥꯏꯔꯦ ꯃꯤ ꯃꯤ ꯌꯥꯝ ꯅꯨꯡꯉꯥꯏꯔ ꯁꯤꯗꯤ
ꯑꯩꯗꯤ ꯅꯨꯡꯉꯥꯏꯌꯦ ꯀꯃꯥꯏꯅ ꯈꯪꯕ
ꯌꯥꯝ ꯅꯨꯡꯉꯥꯏꯌꯦ ꯑꯩ ꯈꯪꯕꯁꯦ ꯑꯩ ꯍꯥꯏꯒꯦꯀꯣ
ꯍꯣꯏ
ꯑꯌꯨꯛꯇ ꯍꯧꯒꯠꯂꯦꯗꯅ
ꯍꯦꯏ
ꯄꯔ꯭ꯁ ꯀꯩꯅꯣ ꯇꯧꯋꯦꯗꯅ ꯆꯥꯛ ꯁꯨ ꯊꯣꯡꯉꯝꯃꯣꯏ ꯅꯪ ꯅꯃꯥ ꯃꯃꯥ ꯍꯆꯥꯡꯁꯤꯁꯦ ꯀꯩ ꯀꯩꯅꯣ ꯊꯣꯡꯉꯝꯒꯅꯤ
ꯎꯝ ꯎꯝ ꯑꯩ ꯑꯩꯅꯦ ꯃꯃꯥ ꯑꯣꯔꯤꯁꯦ
ꯑꯗꯨ ꯑꯣꯏꯔꯦ ꯑꯁ ꯑꯩ ꯈꯪꯗꯕꯅꯤ ꯁꯥꯎꯕ ꯌꯥꯗꯦ ꯐꯥꯔꯦꯅꯦ
ꯑꯩꯅ ꯑꯩꯅ ꯊꯣꯡꯗ꯭ꯔꯗꯤ ꯑꯩꯅ ꯅꯠꯇꯗꯤ ꯃꯤꯑꯇꯣꯞꯅꯥ
ꯑꯗ ꯑꯩ ꯍꯥꯏꯒꯦꯀꯣ ꯅꯨꯡꯉꯥꯏꯕ ꯍꯥꯏꯁꯦ ꯅꯪ ꯆꯥꯕ ꯊꯛꯄ ꯂꯩꯕ ꯃꯤꯁꯦ ꯅꯨꯡꯉꯥꯏ ꯑꯃꯈꯛꯇꯅꯤ ꯃꯤ ꯑꯇꯣꯞꯇꯦ ꯋꯥꯅ ꯋꯥꯅ ꯑꯗꯨꯝ ꯍꯤꯡꯕꯁꯨ ꯂꯩꯔꯦ ꯅꯡꯗꯤ ꯆꯥꯕꯥ ꯈꯣꯠꯄ ꯇꯨꯝꯕꯥꯝ ꯐꯝ ꯂꯩꯔꯦ ꯆꯠꯐꯝ ꯂꯩꯔꯦ ꯆꯥꯐꯝ ꯂꯩꯔꯦ ꯑꯗꯨ ꯅꯨꯡꯉꯥꯏꯇ꯭ꯔꯣ ꯑꯗꯨꯗꯒꯤ ꯍꯦꯟꯅ ꯅꯨꯡꯉꯥꯏꯕ ꯂꯩꯇꯦ
ꯍꯣꯏ ꯍꯣꯏ
ꯑꯗꯨ ꯋꯥꯔꯤꯅꯤꯗ ꯅꯨꯡꯁꯤꯕ ꯋꯥꯔꯤꯅꯤ ꯍꯥ
ꯆꯨꯃꯦ ꯍꯥꯏꯒꯔ ꯂꯥꯂꯦ ꯍꯥꯏꯔ
ꯆꯨꯞꯒꯗꯕꯅꯤ ꯆꯨꯃꯕꯥ ꯋꯥꯍꯩ ꯈꯛꯇꯅꯤꯅꯦ ꯋꯥ ꯈꯛꯇꯅꯤꯅꯦ ꯉꯥꯡꯉꯁꯦ ꯑꯥ ꯑꯩꯂꯥꯅꯥ ꯉꯥꯡꯕꯥꯍꯤꯇꯦ
ꯑꯗꯨ ꯅꯣꯏꯗꯤ ꯅꯪꯒꯤ ꯀꯣꯂꯦ ꯁꯥꯔꯤꯗ
ꯍꯥꯥ
ꯑꯣꯂꯦ ꯏꯁ ꯀꯥꯔ ꯏꯔꯣ
ꯑꯩꯔꯣ
ꯍꯣꯏ
ꯑꯣ ꯂꯩꯦꯁꯕꯤꯗꯤ ꯐꯠꯇ꯭ꯔꯦꯗ ꯀꯨꯏꯔꯦ ꯁ꯭ꯀꯨꯜ ꯇꯣꯛꯄ ꯀꯣꯅꯥ ꯃ ꯃꯇꯝ ꯑꯗꯒꯤ ꯀꯦ ꯇꯣ
ꯀꯣꯂꯦꯖꯁꯨ ꯀꯥꯗꯕ ꯊꯨ ꯁꯨꯗꯕ ꯑꯗꯨꯒꯤ ꯆꯇꯥꯄ ꯆꯇ ꯇꯨꯝꯗ ꯍ ꯂ ꯃ ꯆ ꯇꯣꯀꯑꯒꯥ ꯇꯨꯝꯕꯥ ꯅꯣꯏ ꯄꯨꯟꯁꯤ ꯒꯨꯝꯅ ꯂꯩ
ꯑꯩꯅꯦ ꯈ꯭ꯋꯥꯏꯗꯒꯤ ꯇꯥꯏꯕꯪꯗ ꯅꯨꯡꯉꯥꯏꯕꯁꯦ ꯑꯩꯅꯦ
ꯎꯝ
ꯆꯥꯕ ꯊꯛꯄ ꯇꯨꯝꯕ ꯊꯕꯛ ꯀꯔꯤꯝ ꯇꯧꯗꯦ ꯊꯕꯛ ꯊꯕꯛ ꯇꯧꯕꯁꯦ ꯀꯩ ꯊꯕꯛꯅꯣ ꯈꯪꯕ꯭ꯔꯥ ꯍꯥ꯭ꯔꯣ ꯍꯜꯂꯣ ꯇꯕ꯭ꯔꯣ ꯑ